ꯍꯜꯂꯣ
ꯍꯣꯏ ꯍꯣꯏ ꯇꯥꯏꯌꯦ ꯇꯥꯏꯌꯦ
ꯀꯔꯤ ꯇꯧꯔ ꯂꯩꯕ꯭ꯔꯣ
ꯑꯁ ꯕꯣꯜ ꯌꯦꯡꯒ‌ꯦ ꯍꯥꯏꯅꯥ ꯉꯥꯔꯤꯕꯅꯤ ꯇꯨꯝꯅꯤꯡꯂ‌ꯦ ꯑꯗꯨꯕꯨ
ꯑꯩꯁꯨ ꯕꯣꯜ ꯌ‌ꯦꯡꯒ‌ꯦꯅꯥ ꯉꯥꯏ
ꯑꯣ ꯅꯪꯗꯤ ꯀꯅꯥꯕꯨ ꯁꯄꯣꯠ ꯇꯧꯕꯔ‌ꯣ
ꯑꯥ
ꯅꯪꯗꯤ ꯀꯅꯥꯕꯨ ꯁꯄꯣꯔꯠ ꯇꯕ꯭ꯔꯣ
ꯑꯩ ꯑꯁ ꯈꯪꯗ‌ꯦꯗꯥ ꯃ‌ꯣꯔ‌ꯣꯀꯣ ꯗꯥ ꯇꯧꯁꯤꯔꯥ
ꯑꯣ ꯑꯗꯨꯗꯤ ꯅꯪꯗꯤ ꯑꯔꯖꯦꯟꯇꯤꯅꯥ ꯐꯦꯟꯁ ꯃꯥꯜꯂꯦꯀꯣ
ꯍꯥꯥ
ꯅꯪꯗꯤ ꯑꯥꯔꯖꯦꯟꯇꯤꯅꯥꯒꯤ ꯁꯞꯄꯣꯔꯠ ꯇꯧꯕ ꯃꯥꯜꯂꯦ
ꯑꯩ ꯕ꯭ꯔꯖꯖꯤꯜ ꯇꯕꯃꯦ ꯭ꯔꯖꯖꯤꯜ ꯁꯤ ꯍꯒ꯭ꯔꯦ
ꯑ ꯑꯗꯨꯗꯣ ꯑꯔꯖꯦꯟꯇꯤꯅꯥꯗꯩ ꯅꯪ ꯇꯧꯕ꯭ꯔꯣ
ꯇꯧꯗꯦ
ꯇꯧꯗꯦꯀꯣ
ꯎꯝ
ꯑꯩꯁꯨꯅꯦ ꯇꯧꯧꯗꯦ ꯑꯗꯨꯅꯤ ꯑꯩꯅ ꯉꯁꯤ ꯑꯁ ꯃꯁꯤ ꯍꯨꯏꯅ ꯃꯔꯣꯟ ꯑꯃ ꯈꯪꯉ ꯍꯧꯖꯤꯛꯒ
ꯃꯤ ꯀꯅꯥ ꯀꯅꯥ ꯂꯩꯕ꯭ꯔꯣ
ꯑꯩꯉꯣꯟꯗꯔꯣ
ꯃ
ꯃꯤꯗꯤ ꯁꯃꯥꯏ ꯂꯗ
ꯅ ꯃꯤ ꯀꯌꯥꯌꯥ ꯃꯤ ꯀꯌꯥ ꯀꯌꯥ ꯂꯩꯕꯕꯥ
ꯑ ꯃꯤ ꯑꯅꯤ ꯑꯍꯨꯝ ꯃꯔꯤ ꯑꯩꯍꯣꯏ ꯇꯔꯨꯛ ꯂꯩ ꯃꯤꯗꯤ
ꯑꯣ
ꯑꯁ ꯃꯁꯤ ꯑꯩꯈꯣꯏꯁꯤ ꯇꯥꯟꯅꯈꯤꯗ ꯀꯗꯥꯏꯔꯤꯒꯤꯅꯣ ꯍꯧꯖꯤꯛ ꯃꯤ ꯂꯥꯛꯄ ꯑꯗꯨꯒ ꯆꯠꯄ ꯁꯤꯡꯅꯤ ꯕꯣꯜ ꯌꯦꯡꯅꯤꯉꯥꯏ ꯑꯗꯨꯒꯤꯅꯤ ꯅꯝ ꯊꯁꯦ ꯈꯪ ꯁꯤ ꯏꯁꯦ
ꯕꯣꯜ ꯌꯦꯡꯒꯦ ꯊꯣꯛꯂꯛꯄ ꯐꯣꯟ ꯇꯧꯕꯁꯨ ꯄꯥꯏꯈꯠꯇꯦ
ꯍ ꯑꯗꯨ ꯑꯗꯨꯅꯦ
ꯆꯠꯇ꯭ꯔꯦꯗ ꯐꯣꯟꯗ ꯑꯣꯏꯅ ꯌꯦꯡꯉꯒꯦ
ꯍꯣꯏ ꯍꯣꯏ ꯍꯣꯏ ꯏꯊꯗ ꯀꯨꯝꯕꯗ ꯌꯦꯡꯕꯗꯤ ꯅꯨꯡꯉꯥꯏꯕꯅꯤꯗ ꯐꯣꯟꯅꯁꯨ
ꯑꯥ
ꯑꯗꯨꯅꯤ
ꯀꯖꯤ ꯃꯊꯦꯜ ꯆꯥꯛꯏꯦ ꯉꯁꯤꯕꯣ
ꯉꯁꯤꯁꯦ ꯀꯥꯡꯁꯣꯏ ꯆꯥꯗꯦ ꯑꯂꯨꯒ ꯑꯁ ꯃꯁꯤꯅꯤ ꯍꯨꯏꯁꯦ ꯌꯥꯔꯦ ꯑꯩ ꯃꯅꯨꯡꯗ ꯑꯃꯨꯛꯀ ꯆꯪꯗꯦ ꯇꯥꯏꯀꯣ
ꯀ ꯋꯥ ꯐꯣꯟꯣꯟ ꯇꯁꯨ ꯌꯦ ꯌꯦꯅꯦ
ꯍ ꯇꯥꯕ꯭ꯔꯣ
ꯑꯣ ꯇꯥꯏꯌꯦ
ꯍꯣꯌ ꯑꯗꯨ ꯍꯧꯖꯤꯛ ꯃꯁꯤꯗ ꯌꯥꯎꯁꯤꯅ ꯑꯅꯧꯕꯔꯣ
ꯍꯥꯥ
ꯃꯁꯤꯗ ꯌꯥꯎꯁ ꯅꯪꯁꯦ ꯑꯅꯧꯕ꯭ꯔꯣ
ꯍꯣꯢ
ꯑꯗꯨꯅꯦ ꯑꯗꯣ ꯑꯩꯈꯣꯏ ꯑꯩꯈꯣꯏ ꯑꯅꯤ ꯏꯕꯥꯅꯤ ꯋꯥꯔꯤ ꯁꯥꯕꯗ ꯃꯤ ꯑꯇꯣꯞꯄꯅ ꯁꯥꯕ ꯌꯥꯔꯔꯣꯏꯀꯣ ꯑꯗꯨꯗꯤ ꯑꯩꯈꯣꯏꯅ
ꯑꯗꯣ
ꯍꯥꯥ
ꯑꯩꯈꯣꯏ ꯑꯅꯤꯅ ꯋꯥꯔꯤ ꯁꯥꯕ ꯃꯇꯝꯗ ꯃꯤ ꯑꯇꯣꯞꯄꯅ ꯑꯅꯕꯨ ꯋꯥꯔꯤ ꯁꯥꯔꯗꯤꯣ ꯀꯣ ꯌꯥꯔꯣꯏꯕꯣ ꯃꯈꯣꯏꯅ ꯁꯨꯃꯥꯏꯅ ꯇꯧꯅꯣ ꯍꯥꯏꯕꯅꯤꯕ ꯃꯈꯣꯏꯗꯤ
ꯑꯣ
ꯑꫭ ꯑꯗꯨ ꯃꯐꯝ ꯑꯃꯗ ꯑ ꯃꯤꯒꯤ ꯃꯈꯣꯟ ꯇꯥꯗꯕ ꯃꯐꯝꯗꯣ ꯆꯠꯂꯒꯀꯣ ꯁꯨꯃꯥꯏꯅ ꯇꯧꯋ
ꯎꯝ
ꯎꯝ ꯑꯗꯨꯗꯤ ꯑ ꯀ꯭ꯔꯤ ꯍꯣꯏ ꯀꯔꯤ ꯀꯔꯤ ꯇꯧꯔꯤꯅꯣ ꯍꯧꯖꯤꯛ ꯀꯥꯎꯁꯤ ꯅꯪꯒꯤ ꯀ꯭ꯂꯥꯁ ꯀꯥꯔꯤꯕ꯭ꯔꯥ ꯊꯕꯛꯀꯨꯝꯕ ꯇꯧꯔꯤꯕ꯭ꯔꯣ ꯍꯧꯖꯤꯛꯇꯤ
ꯂꫭꯏꯗꯔꯤꯗ ꯑꯗꯨꯝ ꯒ꯭ꯔꯦꯖꯨꯑꯦꯁꯟ ꯂꯣꯏꯔꯒ
ꯑꯣ ꯑꯣ ꯑꯗꯨ ꯌꯥꯝ ꯐ ꯑꯩꯁꯨ ꯑꯩꯒꯤ ꯃꯥꯁꯇꯔ ꯂꯣꯏꯔꯒ ꯂꯩꯕꯅꯤ
ꯎꯝ
ꯊꯕꯛꯁꯨ ꯇꯧ ꯑꯣ ꯆꯤꯡꯗꯔꯣ
ꯍꯔꯦ
ꯑꯧ ꯑꯗꯨꯏꯗꯤ ꯌꯥꯝ ꯊꯥꯏꯅ ꯑꯗꯣ ꯍꯧꯖꯤꯛꯀꯥꯟꯒꯤ ꯏꯔꯥꯡꯁ ꯀꯔꯤ ꯀꯔꯤ
ꯑꯁ ꯀꯔꯤꯁꯨ ꯇꯧꯗꯦꯗ ꯑꯗꯨꯝ ꯇꯞꯅ ꯂꯩ
ꯑꯣ ꯆꯠꯄ ꯈꯣꯠꯄ ꯑꯗꯨꯒꯨꯝꯕ ꯍꯥꯏꯗꯤ ꯀꯔꯤ ꯇꯧꯔꯤꯕꯣ ꯍꯧꯖꯤꯛꯀꯥꯟ ꯏꯔꯥꯡꯁꯤꯗꯤ ꯑꯩꯈꯣꯏꯗꯤ ꯆꯠꯊꯣꯛꯄ ꯑꯗꯨꯏꯅꯦ ꯍꯣꯏ ꯑꯗꯣ
ꯑ
ꯂꯝꯕꯤꯗꯒꯨꯝꯕ ꯃꯤ ꯍꯥꯏꯕꯗꯤ ꯏꯁꯀꯣꯔꯠ ꯄꯤꯗꯨꯅ ꯆꯠꯂꯝꯕ꯭ꯔꯥ ꯑꯗꯨꯒ ꯃꯗꯨ ꯌꯥꯎꯗ꯭ꯔꯗꯤ ꯑ
ꯑ ꯀꯒꯥꯔꯤꯁꯨ ꯇꯧꯗꯦꯗ ꯑꯩꯈꯣꯏꯗꯨꯗꯤ ꯑꯗꯨꯝ ꯆꯠꯂꯒ ꯂꯩ
ꯑꯣ ꯑꯗꯨꯗꯤ ꯌꯥꯝ ꯐꯩꯅ
ꯑꯩꯈꯣꯏꯗꯤ ꯁꯣꯝꯗ ꯏꯔꯥꯡ ꯏꯔꯥꯡ ꯊꯣꯛꯍꯟꯗꯕ
ꯑꯣ ꯑꯗꯨ ꯑꯗꯨ ꯅꯪꯁꯦ ꯏꯝꯐꯥꯜꯗ ꯂꯩꯕ꯭ꯔꯣ ꯑꯗꯨꯗꯤ
ꯂꯩꯇꯦ
ꯑꯣ ꯑꯣ ꯑꯣ ꯑꯣ ꯌꯥꯝ ꯐꯩꯅꯦ ꯑꯩꯈꯣꯏꯗꯤ ꯆꯠꯄ ꯑꯗꯨꯒꯨꯝꯕꯗꯤ ꯌꯥꯗꯕ ꯍꯧꯖꯤꯛꯁꯦ
ꯑꯣ
ꯂꯝꯕꯤ ꯊꯤꯡꯕꯅꯤꯅꯀꯣ
ꯎꯝ
ꯐ꯭ꯂꯥꯏꯠꯀꯨꯝꯕꯗꯤ ꯆꯠꯄ ꯌꯥꯏ ꯑꯗꯨꯕꯨ ꯐ꯭ꯂꯥꯏꯠ ꯆꯠꯄꯗꯤ ꯃꯃꯜ ꯌꯥꯝꯕ ꯑꯗꯨꯒꯤ ꯇꫭ ꯑꯗꯨꯒꯤꯗꯤ ꯑꯩꯈꯣꯏ ꯆꯠꯗꯦ ꯑꯣ ꯑꯩ ꯑꯩꯒꯤ ꯑꯩ ꯑꯩꯒꯤ ꯕꯦꯛꯒ꯭ꯔꯥꯎꯟ ꯃꯈꯣꯟ ꯇꯥꯕ꯭ꯔꯥ ꯃꯤ ꯑꯇꯣꯞꯄ ꯈꯣꯟ ꯇꯥꯗꯦꯀꯣ
ꯎꯝ
ꯍꯣꯏ ꯔꯨꯝ ꯑꯃꯗ ꯃꯤꯁꯤꯡꯅ ꯃꯈꯣꯏꯅ ꯋꯥꯔꯤ ꯁꯥꯕ ꯑꯗꯨ ꯇꯥꯕ ꯍꯥꯏꯔꯅꯤ
ꯇꯥꯗꯦ
ꯑꯣ ꯑꯗꯣ ꯅꯪ ꯂꯧꯕ ꯁꯕꯖꯦꯛꯔ ꯀꯔꯤ ꯁꯕꯖꯦꯛ ꯅꫭ
ꯁꯥꯏꯟꯁꯅꯦ
ꯑꯁ ꯑꯗꯨꯏꯗꯤ ꯀꯣꯛꯁꯦ ꯌꯥꯝ ꯋꯥꯡꯕ ꯃꯤꯁꯤꯡꯅꯤꯅꯦꯍꯦ
ꯏꯁ ꯀꯔꯥꯏ ꯁꯥꯏꯁꯟ ꯂꯧꯖꯕꯩ ꯋꯥꯅꯤꯗ ꯀꯣꯛꯇ ꯀꯔꯤꯁꯨ ꯂꯩꯇꯦ
ꯎꯝ ꯑꯗꯨꯕꯨ
ꯀꯩꯅꯣ ꯑꯩꯈꯣꯏ ꯑꯦꯂꯚꯦꯟ ꯇꯨꯋꯦꯞ ꯀꯥꯕ ꯀꯥꯟꯗꯨꯗ ꯀꯣꯚꯤꯠ ꯂꯩꯈꯤꯕ ꯀꯥꯗ꯭ꯔꯦꯕ
ꯑꯣ ꯑꯣ ꯑꯗꯨꯒꯤ ꯃꯇꯝꯗꯔꯣ
ꯍꯣꯏ ꯂꯥꯏꯔꯤꯛ ꯇꯝꯕꯁꯨ ꯐꯪꯗ꯭ꯔꯦ
ꯍꯣꯏ ꯑꯣꯟꯂꯥꯏꯟꯗ ꯏꯖꯥꯝꯒ ꯊꯥꯔꯒ ꯁꯨꯃꯥꯏꯅ ꯇꯧꯕ ꯀꯨꯝꯕꯣ
ꯎꯝ ꯀꯥꯏ ꯂꯩꯔꯅꯤ
ꯍꯣꯏꯅꯤ ꯑꯗꯨꯒ ꯃꯗꯨ ꯀꯣꯚꯤꯠ ꯅꯥꯏꯟꯇꯤꯟꯒꯤ ꯃꯇꯝꯗ ꯅꯈꯣꯏꯁꯦ ꯃꯦꯇ꯭ꯔꯤꯛ ꯊꯥꯔꯕ ꯃꯥꯜꯂꯦ ꯅꯈꯣꯏꯔ ꯅꯠꯇ꯭ꯔꯒ ꯅꯪꯒꯤ ꯑꯣ ꯇ꯭ꯋꯦꯐꯅꯤꯀꯣ
ꯎꯝ
ꯑꯩꯒꯤ ꯏꯆꯟꯅꯨꯄꯤꯁꯨ ꯑꯃ ꯂꯩꯕ ꯑꯃ ꯀꯨꯝꯁꯤ ꯃꯥꯁꯨ ꯂꯣꯏ ꯀꯔꯦ ꯑꯗꯨ ꯃꯈꯣꯏꯁꯨ ꯃꯦꯇ꯭ꯔꯤꯛꯂ ꯍꯣꯏ ꯃꯈꯣꯏꯗꯤ ꯃꯦꯇ꯭ꯔꯤꯛꯅꯤ ꯃꯈꯣꯏꯁꯤ ꯃꯦꯇ꯭ꯔꯤꯛ ꯊ꯭ꯔꯥꯗ꯭ꯔꯤꯕ
ꯑꯈꯣꯏꯅ ꯀꯣꯚꯤꯠꯇꯗꯤ ꯇꯨꯋꯦꯜꯐ ꯑꯣꯏꯕ
ꯑꯣ ꯑꯣ ꯑꯣ ꯑꯗꯣ ꯃꯥꯗꯤ ꯃꯈꯣꯏꯒꯤ ꯃꯁꯥ ꯃꯁꯥꯒꯤ ꯁ꯭ꯀꯨꯜꯗꯀꯣ ꯑꯥ ꯃꯣꯗꯜ ꯑꯦꯛꯖꯥꯝꯒꯨꯝꯕꯂꯩꯗꯅ ꯃꯈꯣꯏ ꯑꯦꯛꯖꯥꯝꯒꯤ ꯄ꯭ꯔꯤꯄꯦꯌꯔ ꯇꯧꯕꯁꯤꯡꯗꯣ ꯑꯗꯨꯒꯨꯝꯕ ꯈꯛꯇ ꯂꯧꯔꯒ ꯃꯈꯣꯏꯅ ꯃꯦꯇ꯭ꯔꯤꯛ ꯂꯣꯏꯈ꯭ꯔꯦ ꯍꯥꯏꯅ ꯂꯧꯊꯣꯛꯀꯅꯤꯕ
ꯑꯩꯈꯣꯏꯁꯨ ꯑꯦꯛꯖꯥꯝ ꯊꯥꯗꯦꯍꯦ ꯇꯨꯋꯦꯜꯐ ꯑꯗꯨꯝ ꯄꯥꯁ ꯇꯧꯈ꯭ꯔꯦ
ꯍꯣꯏ ꯑꯗꯨꯗꯤ ꯑꯁ ꯇꯣꯛꯄꯒꯨꯝꯕꯁꯨ ꯂꯩꯥꯇꯦ ꯀꯣ
ꯎꯝ ꯑꯦꯛꯖꯥꯝ ꯊꯥꯗ꯭ꯔꯦꯕ ꯑꯩꯈꯣꯏꯒꯤ
ꯍꯣꯏ ꯑꯗꯨ ꯅꯨꯄꯤꯅ ꯇꯣꯞꯄꯔ ꯂꯧꯈ꯭ꯔꯦ ꯑꯗꯨ ꯅꯨꯄꯥꯅ ꯇꯣꯞꯄꯔ ꯂꯧꯈ꯭ꯔꯦꯁꯨ ꯂꯩꯇ꯭ꯔꯦꯕ ꯂꯣꯏꯅꯃꯛꯁꯤ ꯅ꯭ꯌꯨꯇ꯭ꯔꯦꯜ ꯑꯣꯏꯔꯤꯕ ꯑꯗꯨ ꯑꯁ ꯌꯥꯝ ꯋꯥꯏꯔꯦ ꯃꯇꯝꯗꯣ ꯃꯄꯥꯟ ꯊꯣꯛꯛꯄ ꯌꯥꯗ꯭ꯔꯦ
ꯑꯁ ꯑꯩ ꯀ꯭ꯂꯥꯁ ꯇꯨꯋꯦꯜꯐ ꯇꯨ ꯗꯦꯖ ꯈꯛꯇ ꯀꯥꯕꯅꯦ
ꯑꯣ ꯀꯂ꯭ꯥꯁ ꯆꯠꯂꯁꯦ
ꯍꯣꯏ ꯀ꯭ꯂꯥꯁꯔꯨꯝ ꯆꯪꯕ ꯅꯨꯃꯤꯠ ꯅꯤꯅꯤ ꯈꯛꯇꯅꯦ ꯁꯨꯛꯆꯪ
ꯑꯗꯨ ꯔꯦꯀꯣꯔꯗꯅꯤꯅꯦꯍꯦ ꯍꯥ
ꯀꯥꯏꯗꯒꯤ ꯀꯣꯚꯤꯠꯅ
ꯑꯗꯨꯅꯦ ꯑꯁꯦꯡꯕꯅꯤ ꯑꯁ ꯂꯣꯏꯅꯃꯛ ꯑꯩꯈꯣꯏ ꯂꯩꯔꯂꯕ ꯃꯇꯝꯗꯁꯨ ꯃꯄꯥꯟ ꯊꯣꯛꯄ ꯌꯥꯗꯦ ꯑꯗꯨꯕꯨ ꯑꯩꯈꯣꯏ ꯃꯅꯨꯡꯗ ꯂꯩꯔꯁꯨ ꯃꯥꯛꯁ ꯍꯥꯞꯒ ꯂꯩꯌꯑꯣ ꯍꯥꯏ ꯃꯈꯣꯏ ꯗꯣꯛꯇꯔꯁꯤꯡꯅ ꯍꯥꯏꯔꯤꯅꯦ ꯑꯗꯣ ꯃꯤ ꯃꯤꯒꯤ ꯌꯨꯝꯗꯒꯤꯩ ꯃꯁ ꯍꯥꯞꯔꯁꯨ ꯌꯥꯏ ꯍꯥꯏꯕꯅꯦꯕ ꯑꯗꯨ ꯃꯈꯣꯏꯅ ꯃꯥꯛꯁ ꯍꯥꯞꯔꯣ ꯑꯗꯨꯒ ꯐꯃꯨꯡꯗ ꯃꯤ ꯑꯍꯨꯝ ꯑꯅꯤ ꯇꯨꯝꯒꯅꯨ ꯃꯁꯥ ꯃꯁꯥꯅ ꯇꯨꯝꯃꯨ ꯑꯗꯨꯒ ꯅꯪꯅ ꯈꯣꯛꯂꯨꯕ ꯑꯗꯨꯒ ꯅꯥꯔꯗꯤ ꯀ꯭ꯋꯥꯔꯟꯇꯥꯏꯟ ꯂꯩꯌꯨ ꯑꯗꯨ ꯑꯗꯥꯥ ꯑꯁ ꯌꯥꯝ ꯀ꯭ꯔꯤꯍꯥꯏꯁꯤꯔꯥ ꯋꯥꯕ ꯌꯥꯝ ꯑꯗꯨ ꯃꯇꯝꯗꯤ
ꯋꯥꯕꯅꯤ ꯍꯣꯏ꯫
ꯑꯗꯨꯅꯤ ꯑꯁ ꯌꯨꯝꯁꯨ ꯆꯠꯄ ꯌꯥꯗꯦ ꯑꯗꯨꯒ
ꯑꯁ ꯑꯩ ꯀꯣꯚꯤꯠ ꯃꯇꯝꯗꯣ ꯐꯣꯟ ꯌꯥꯈꯤꯗꯅ ꯑꯁ ꯇꯧꯐꯝ ꯈꯪꯗꯕꯗꯣ ꯑꯣꯁ
ꯑꯗꯨꯅꯦ ꯃꯄꯥꯟꯁꯨ ꯊꯣꯛꯄ ꯌꯥꯗꯕ ꯀꯣ ꯔꯤꯄꯤꯦꯌꯔ ꯇꯧꯗꯧꯕꯒꯤ
ꯎꯝ
ꯑꯁ ꯑꯗꯨꯏ
ꯃꯄꯥꯟ ꯊꯣꯛꯑꯁꯨ ꯀꯣꯔꯦꯟꯇꯥꯏꯟ ꯇꯧ ꯑꯩ ꯌꯦ
ꯑꯗꯨꯅꯦ ꯑꯗꯨꯅꯦ ꯑꯗꯨ ꯃꯈꯣꯏꯅ ꯏꯟꯖꯦꯛꯁꯟꯁꯨ ꯀꯥꯎꯑꯣ ꯍꯥꯏꯌꯦ ꯑꯗꯨ ꯑꯩꯗꯨ ꯀꯥꯞꯗꯦ ꯀꯤꯕꯒꯤ
ꯑꯩꯗꯤ ꯑꯩꯁꯨ ꯁꯨꯀꯥꯞ ꯀꯥꯞꯇ꯭ꯔꯦ
ꯍꯣꯏ ꯃꯈꯣꯏꯗꯤ ꯀꯥꯕꯣꯛ ꯀꯥꯕꯣꯛ ꯍꯥꯏꯅ ꯅꯝꯐꯨꯗ ꯃꯈꯣꯏꯅ ꯍꯥꯏꯌꯦꯕ
ꯎꯝ
ꯑꯗꯨꯣ ꯑꯩꯈꯣꯏ ꯆꯤꯡꯉꯨꯁꯨ ꯆꯤꯡꯉꯨꯁꯨ ꯃꯈꯣꯏꯅ ꯗꯣꯛꯇꯔꯁꯤꯡꯅ ꯑꯦꯝꯕꯨꯂꯦꯟꯁ ꯄꯨꯔꯒ ꯂꯥꯛꯑꯒ ꯅꯈꯣꯏꯗꯩ ꯌꯨꯝ ꯌꯨꯝꯗ ꯆꯠꯂꯒ ꯀꯥꯞꯑꯣ ꯀꯥꯞꯑꯣ ꯀꯥꯞꯍꯥꯎ ꯍꯥꯏ ꯃꯈꯣꯏꯗꯤ ꯑ ꯅꯝꯐꯨ ꯅꯝꯐꯨꯅ ꯃꯈꯣꯏꯅ ꯍꯥꯏ ꯀꯥꯞꯑꯣ ꯀꯥꯞꯑꯣ ꯍꯥꯏꯅ ꯃꯗꯨ ꯏ ꯑ ꯍꯤꯗꯥꯛꯗꯣ ꯑꯗꯨ ꯑꯩꯈꯣꯏ ꯈꯨꯜꯗꯁꯨ ꯂꯣꯏꯅꯃꯛ ꯀꯥꯞꯈ꯭ꯔꯦ ꯑꯗꯨꯕꯨ ꯑꯥ ꯌꯨꯝꯁꯦ ꯌꯨꯝ ꯑꯍꯨꯝꯗꯤ ꯁꯨꯛ ꯀꯥꯞ ꯀꯥꯞꯇꯦ ꯑꯩꯈꯣꯏ ꯌꯨꯝꯒ ꯌꯨꯝ ꯑꯅꯤ ꯑꯩꯈꯣꯏꯗꯤ ꯀꯥꯞ ꯀꯥꯞꯇꯦ ꯑꯗꯨꯅꯤ
ꯑꯩꯈꯣꯏꯗꯤ ꯑꯩꯈꯣꯏꯗꯤ ꯀꯣꯚꯤꯗ ꯃꯇꯝꯗ ꯆꯍꯤ ꯁꯨꯗꯕ ꯑꯦꯠꯇꯤꯟ ꯁꯨꯗꯕ
ꯑꯣ ꯑꯗꯨꯗꯤ ꯅꯪꯗꯤ ꯑꯉꯥꯡ ꯑꯣꯏꯔꯤꯅ ꯍꯧꯖꯤꯗꯨ
ꯀꯣꯚꯤꯠꯇꯗꯤ ꯇꯨꯋꯦꯜꯐ ꯊꯥꯗ꯭ꯔꯤꯝꯅꯤꯅ ꯑꯦꯠꯇꯤꯟ ꯑꯦ ꯑꯩꯠꯇꯤꯟ ꯅꯥꯏꯟꯇꯤꯟ ꯑꯗꯨꯋꯥꯏꯗꯅꯦꯕ ꯆꯍꯤ ꯁꯨꯗꯦꯅ ꯀꯥꯞꯇꯕ
ꯎꯝ ꯑꯗꯨꯗꯤ ꯌꯥꯝ ꯐꯅ ꯑꯗꯨꯗꯤ ꯍꯧꯖꯤꯗꯤ
ꯆꯍꯤ ꯁꯨꯔꯃꯗꯤ ꯀꯥꯞꯀꯅꯤꯗ ꯑꯩꯈꯣꯏꯁꯨ
ꯍꯣꯏ ꯑꯗꯣ ꯀꯥꯞꯁꯨ ꯀꯥꯞꯗꯁꯨ ꯑꯍꯩ ꯀꯩꯁꯨ ꯑ ꯀꯔꯤ ꯍꯥꯏꯁꯤꯔꯥ ꯑ ꯄꯣꯖꯤꯇꯤꯕ ꯒꯨꯝꯕꯗꯤ ꯂꯩꯇꯦ ꯀꯥꯞꯇ꯭ꯔꯁꯨ ꯀꯥꯞꯄꯕ ꯃꯤꯁꯤꯡꯁꯨ ꯐꯖꯅ ꯂꯩ ꯀꯥꯞꯂ ꯃꯤꯁꯤꯡꯁꯨ ꯐꯖꯅ ꯂꯩ ꯑꯗꯨ ꯃꯗꯨ ꯀꯥꯕꯗꯣ ꯀꯔꯤꯒꯤ ꯀꯥꯟꯕ ꯂꯥꯏꯒꯦꯅ ꯑꯗꯨꯒꯤꯗꯃꯛ ꯃꯤꯁꯤꯡ ꯀꯥꯞꯅꯗꯦꯕ ꯑꯩꯁꯨ
ꯎꯝ
ꯑꯗꯨꯅꯦ ꯑꯗꯨꯅꯤ ꯑ ꯍꯧꯖꯤꯛ ꯑꯗꯨꯕꯨ ꯀꯔꯤ ꯀꯔꯤ ꯊꯕꯛ ꯑꯃ ꯇꯧꯒꯦ ꯈꯜꯂꯤꯅꯣ
ꯑꯁ ꯈꯪꯗꯦꯅꯦ ꯁꯤ ꯐꯥꯏ ꯈꯔ ꯈꯔ ꯆꯦꯟꯕ ꯇꯝꯃꯤ
ꯍꯣꯏ ꯅꯪꯒꯤ ꯁꯥꯏꯟꯁꯁꯤ ꯅꯪꯒꯤ ꯑ ꯑꯣꯅꯔꯁꯁꯦ ꯀꯔꯤꯔ
ꯑꯦ ꯕꯥꯏ ꯑ ꯑꯣꯏꯅ ꯂꯧꯋꯦ
ꯑꯣ ꯑꯗꯨꯗꯤ ꯗꯣꯛꯇꯔ ꯂꯥꯏꯟ ꯆꯠꯂꯨꯗꯅ ꯌꯥꯝ ꯐꯒꯅꯤꯌꯦ
ꯑꯁ ꯀꯥꯏꯏꯗꯒꯤ ꯐꯖꯅꯁꯨ ꯇꯝꯗ꯭ꯔꯦ ꯑꯗꯨꯅ ꯇꯟꯈ꯭ꯔꯕ
ꯑꯗꯨꯅ ꯍꯣꯏ ꯐꯖꯅꯁꯨ ꯇꯝꯗꯦ ꯈꯪ ꯍꯥꯏꯕꯗꯤ ꯑ ꯀꯣꯚꯤꯠ ꯅꯥꯏꯟꯇꯤꯟꯒꯨꯝꯕ ꯑꯗꯨꯒꯤ ꯑ ꯑꯩꯈꯣꯏ ꯑ ꯑꯩꯈꯣꯏꯁꯨ ꯁꯨꯃꯥꯏꯅ ꯇꯧꯋꯦ ꯑꯗꯨꯒ ꯐꯖꯅ ꯇꯟꯗ꯭ꯔꯁꯨꯀꯣ ꯑꯩ ꯍꯥꯏꯕꯤꯒꯦ ꯍꯥꯏꯕꯗꯤ ꯑꯩꯁꯨ ꯌꯥꯝ ꯈꯪꯉꯤ ꯍꯥꯏꯕ ꯅꯠꯇꯦ ꯑꯗꯨꯕꯨ ꯈꯔꯈꯛ ꯈꯪꯕꯀꯣ ꯑꯗꯨ ꯕꯥꯏꯑꯣꯂꯣꯖꯤ ꯂꯧꯕꯁꯤꯡꯁꯦ ꯗꯣꯛꯇꯔꯒꯤ ꯂꯥꯏꯟꯗꯤ ꯐꯖꯅ ꯂꯝꯕꯤ ꯁꯦꯝꯃꯤꯕ ꯑꯗꯣ ꯑꯩꯈꯣꯏꯅ ꯍꯧꯖꯤꯛ ꯒ꯭ꯔꯦꯖꯨꯋꯦꯠ ꯂꯣꯏꯈ꯭ꯔꯦ ꯑꯗꯨꯕꯨ ꯅꯈꯣꯏꯁꯦ ꯑꯦꯟꯇ꯭ꯔꯥꯟꯁꯀꯨꯝꯕ ꯊꯥꯔꯒ ꯅꯤꯠꯀꯨꯝꯕ ꯊꯥꯕꯁꯨ ꯌꯥꯏ ꯅꯤꯠꯀꯤꯗꯤ ꯅꯤꯠꯀꯤꯁꯦ ꯀ꯭ꯂꯥꯁ ꯇꯨꯋꯦꯜꯕꯒꯤ ꯍꯧꯥꯎꯅꯗꯣ ꯊꯥꯏ ꯑꯅꯤꯁꯦ ꯑꯗꯨꯕꯨ ꯅꯪꯅ ꯈ꯭ꯋꯥꯏꯗꯒꯤ ꯗꯣꯛꯇꯔ ꯑꯣꯏꯅꯤꯡꯉꯤ ꯍꯥꯏꯅ ꯈꯜꯂꯗꯤ ꯅꯪꯒꯤ ꯒ꯭ꯔꯦꯖꯨꯋꯦꯠꯁꯦ ꯊꯝꯂꯒ ꯅꯪꯅ ꯀꯣꯆꯤꯡ ꯂꯧꯔꯒ ꯅꯤꯠ ꯊꯥꯕꯁꯨ ꯌꯥꯏꯑꯕ ꯅꯪꯁꯦ ꯆꯍꯤꯁꯦ ꯍꯧꯖꯤꯛꯁꯦ ꯌꯥꯝ ꯁꯨꯗꯦꯕ ꯑꯗꯨꯒꯤ ꯑꯩ ꯍꯥꯏꯔꯤꯅꯦ
ꯑꯁ ꯑꯩꯈꯣꯏꯗꯣ ꯑꯩ ꯇꯝꯗꯤ ꯇꯝꯅꯤꯡꯉꯦ ꯑꯗꯨ ꯐꯥꯏꯅꯥꯟꯁꯤꯌꯦꯜ ꯋꯥꯠꯄꯒꯤ
ꯍꯣꯏ ꯍꯣꯏ ꯋꯥ ꯍꯥꯏꯅꯦ ꯑꯗꯨꯕꯨ ꯋꯥꯏꯑꯦ ꯑꯗꯨꯕꯨ ꯑꯩ ꯍꯧꯖꯤꯛ ꯏꯝꯐꯥꯜꯗ ꯎꯝ ꯑꯩꯒꯤ ꯏꯄꯥꯇꯣꯟ ꯍꯥꯏꯕ ꯇꯥꯔꯦ ꯃꯥꯁꯦ
ꯎꯝ
ꯏꯗꯨꯨꯀꯦꯁꯟꯗ ꯃꯥꯁꯤꯦ ꯖꯣꯟꯅꯒꯤ ꯆꯤꯐ ꯀꯣꯑꯣꯗꯤꯅꯦꯇꯔ ꯑꯣꯏꯔꯝꯃꯤꯕ ꯑꯗꯨ